ꯑꯣ꯫
ꯆꯥꯛꯆꯥꯔꯕꯣ꯫
ꯇꯥꯔꯦ ꯅꯣꯏꯗꯤ꯫
ꯆꯥꯔꯦ ꯑꯈꯣꯏꯁꯨ꯫
ꯎꯝ ꯀꯔꯤ ꯏꯟꯁꯥꯡ꯫ ꯑꯩꯈꯣꯏꯗꯤ ꯑꯥ ꯎꯁꯣꯏꯗꯨ ꯎꯁꯣꯏꯒ ꯑꯣꯛꯁꯥ ꯃꯠꯂꯒ ꯆꯥꯏ꯫
ꯋꯥꯁ ꯑꯍꯧꯕ ꯇꯥꯏꯍꯦ꯫
ꯅꯣꯏꯗꯤ꯫
ꯑꯩꯈꯣꯏꯗꯤ ꯁꯧꯒ꯭ꯔꯤ ꯊꯣꯡꯕ ꯆꯥꯌꯦ꯫ ꯁꯧꯒ꯭ꯔꯤꯅ ꯃꯍꯥꯎꯔꯦꯗ ꯍꯧꯖꯤꯛꯀꯥꯟ꯫
ꯑꯣ ꯁꯣꯏꯖꯅ ꯆꯥꯛꯀꯦ ꯁꯥꯕ ꯀꯥꯟꯗꯗꯤ ꯁꯧꯒ꯭ꯔꯤꯅ ꯍꯥꯎꯕꯅꯦꯍꯦ꯫
ꯁꯧꯒ꯭ꯔꯤ ꯑꯃ ꯍꯧꯔꯒ ꯕꯣꯔꯥ ꯑꯃ ꯇꯧꯔꯒ ꯑꯁ ꯑꯗꯨꯒꯤ ꯃꯍꯥꯎꯅ ꯄꯨꯔꯥ ꯁꯥꯗ ꯌꯦꯟꯕꯅꯦ꯫
ꯎꯝ ꯑꯁ ꯈꯨꯍꯥꯎ ꯑꯃ ꯇꯧꯋꯦꯍꯦ꯫ ꯁꯧꯒꯔꯤ ꯑꯃ ꯆꯥꯔꯦ ꯑꯗꯨꯒ ꯀꯔꯤ ꯑ ꯑꯃ ꯂꯩ ꯂꯩ ꯂꯩꯕꯥꯛꯇ ꯍꯧꯕꯗꯣ ꯍꯧꯖꯤꯛ ꯃꯟꯃꯥꯒꯤ ꯃꯅꯨꯡꯒꯤ ꯀꯂꯔꯗꯨꯅ ꯕ꯭ꯂꯦꯛ ꯀꯂꯔ ꯑꯣꯏꯔꯒ꯫ ꯀꯩꯅꯣꯅ ꯑꯁ ꯃꯃꯤꯡ ꯀꯔꯤ ꯍꯥꯏꯕ꯭ꯔꯥ ꯈꯪꯗꯦ꯫ ꯑꯗꯨ ꯀꯥꯡꯍꯧ ꯑꯃ ꯇꯧꯔꯦ꯫
ꯂꯩꯕꯥꯛꯇ ꯍꯧꯕ꯫
ꯑꯥ꯫
ꯀꯔꯤꯔ꯫
ꯃꯁꯔꯨꯝ ꯑꯣꯏꯔꯒꯀꯣ ꯃꯇꯨꯝ ꯇꯥꯕꯗꯨ꯫
ꯕꯣꯜꯒꯨꯝꯅ ꯇꯧꯕꯗꯨ꯫
ꯍꯣꯏ ꯍꯣꯏ ꯍꯣꯏ ꯕꯣꯒꯨꯝꯅ ꯇꯧꯕꯗꯨ꯫ ꯑꯗꯨꯝꯃ ꯀꯥꯡꯍꯧ ꯇꯧꯔꯒ ꯆꯥꯔꯦ꯫
ꯑꯩꯗꯤ ꯃꯁꯔꯨꯝꯗꯗꯤ ꯀꯩꯅꯣ ꯉꯥꯛꯇ ꯆꯥꯏꯌꯦ꯫ ꯑ ꯑꯩꯅ ꯉꯁꯥꯏ ꯆꯥꯅꯤꯡꯉꯤ ꯍꯥꯏꯕꯗꯨ꯫
ꯑꯥ꯫
ꯑꯗꯨ ꯉꯥꯛꯇ ꯆꯥꯏꯌꯦ ꯑꯁ ꯑꯗꯨꯗꯤ ꯌꯥꯝ ꯆꯥꯅꯤꯡꯉꯦ꯫ ꯑꯇꯩꯗꯤ ꯈꯪꯗꯦ ꯍꯣꯏ ꯍꯣꯏ ꯍꯣꯏ ꯑꯗꯨꯗꯨ ꯑꯁ꯫ ꯆꯥꯅꯤꯡꯕꯁꯤꯀꯣ ꯍꯟꯗꯛꯅ ꯍꯦꯟꯅ ꯆꯥꯅꯤꯡꯉꯦ ꯄꯥꯟꯗꯕꯒꯤ ꯋꯥꯅꯦ꯫
ꯎꯝ꯫
ꯅꯪꯗꯤ ꯍꯧꯖꯤꯛꯀꯥꯟ ꯀꯔꯤ ꯀꯔꯤ ꯐꯤꯂꯝ ꯌꯦꯡꯕ꯭ꯔꯣ꯫
ꯑꯁ ꯍꯧꯖꯤꯛꯀꯥꯟꯁꯦ ꯐꯣꯟꯁꯦ꯫ ꯄꯥꯏꯗꯦ ꯋꯥꯔꯤ ꯑꯣꯏꯅ ꯇꯥꯔꯦ ꯑꯗꯨꯁꯨ ꯐꯨꯡꯒꯥ ꯋꯥꯔꯤ꯫
ꯑꯗꯣ ꯀꯩꯅꯣꯗꯣ ꯌꯦꯡꯈ꯭ꯔꯕ꯭ꯔꯣꯅ ꯃꯃꯤꯒꯤ ꯂꯥꯏꯔꯦꯝꯕꯤꯗꯨ
ꯃꯃꯤꯒꯤ ꯂꯥꯏꯔꯦꯝꯕꯤ ꯃꯃꯤꯒꯤ ꯂꯥꯏꯔꯦꯝꯕꯤ ꯌꯦꯡꯗ꯭ꯔꯦ
ꯎꯝ ꯑꯁ ꯅꯨꯡꯉꯥꯏꯕꯅꯦꯍꯦ ꯑꯗꯨꯗꯣ
ꯎꯝ ꯋꯥꯔꯤꯕꯨꯗꯤ ꯇꯥꯈ꯭ꯔꯦ ꯑꯗꯨ ꯀꯥꯎ ꯈꯔꯗ ꯋꯥꯔꯤꯁꯨ ꯀꯥꯎꯈꯔꯦ ꯇꯥꯕ
ꯂꯩꯔꯒ ꯌꯦꯡꯕꯅꯦꯕ ꯑꯁ ꯅꯨꯡꯉꯥꯏꯌꯦ
ꯑꯥ
ꯑꯩꯗꯤ ꯀꯩꯅꯣꯗꯣ ꯌꯦꯡꯅꯤꯡꯕ ꯂꯣꯟꯊꯣꯛꯇꯕꯤꯗꯨ
ꯑꯥ ꯂꯣꯟꯊꯣꯛꯇꯕꯤ ꯌꯥꯝ ꯌꯦꯡꯅꯤꯡꯉꯦꯍꯦ
ꯍꯦꯔꫭꯗꫭ ꯍꯔꯣꯗ ꯑꯗꯨꯝ ꯑꯅꯧꯕꯅꯤꯅ ꯑꯗꯨꯝ ꯅꯨꯡꯉꯥꯏꯌꯦꯕ ꯌꯦꯡꯕꯗꯣ
ꯎꯨꯝ
ꯑꯗꯣ ꯀꯩꯅꯣꯁꯨ ꯊꯣꯛꯈ꯭ꯔꯅꯤ ꯍꯥꯏꯕꯗꯨꯗꯤ ꯑ ꯀꯔꯤꯔꯥ ꯑ ꯌꯦꯛꯅꯕꯤꯗꯨ
ꯑ ꯌꯦ ꯌꯦꯛꯅꯕꯤ ꯑꯁ ꯌꯦꯛꯅꯕꯤ ꯌꯦꯛꯅꯤꯡ ꯍꯦ ꯁꯣꯃꯥꯒ ꯗꯦꯅꯤꯞ ꯀ ꯈꯠꯅꯕꯒꯤ ꯃꯇꯥꯡ ꯉꯥꯛꯇ
ꯍꯣꯏ ꯑꯁ ꯑꯗꯨ ꯅꯨꯄꯤꯗꯨ ꯌꯥꯝ ꯄꯛꯑꯦꯀꯣ ꯕꯦꯠ ꯁꯥꯕꯗꯣ
ꯑꯥ ꯑꯥ ꯑꯥ
ꯑꯗꯨꯝ ꯃꯥꯗꯤ ꯀꯥꯛꯄꯒꯨꯝꯕ ꯁꯥꯕꯗꯣ ꯃꯉꯣꯟꯗ ꯌꯥꯝ ꯄꯛꯑꯦꯕ
ꯍꯣꯏ
ꯃꯥꯗꯤ ꯃꯍꯧꯁꯥꯅꯁꯨ ꯑꯗꯨꯝ ꯈꯔ ꯀꯩꯅꯣ ꯇꯧꯕꯅꯤꯅꯀꯣ
ꯎꯨꯝ
ꯃꯩ ꯇꯥꯕꯅꯤꯍ
ꯑꯩꯗꯤ ꯋꯥꯔꯤ ꯇꯥꯕꯗꯨꯒꯣ ꯍꯦꯛꯇ ꯇꯥꯕ ꯉꯝꯗꯕ ꯕꯣꯔꯤꯡ ꯍꯦꯛꯇ ꯆꯨꯔꯛꯄ ꯑꯁ ꯏꯆꯦꯗꯤ ꯇꯥꯕꯅꯤꯍꯦ ꯐꯖꯅ
ꯑꯥ ꯑꯁ ꯀꯔꯤꯅꯣ ꯃꯥꯅ ꯍꯧꯔꯝꯃꯤꯅꯤ ꯀꯩꯅꯣ ꯋꯥꯔꯤꯁꯦ
ꯑꯗꯨꯅꯦ ꯑꯁ ꯃꯥꯗꯤ ꯇꯥꯕꯁꯦ ꯇꯥꯕꯁꯦ ꯀꯌꯥ ꯃꯦꯟ ꯇꯥꯗ꯭ꯔꯦ ꯍꯧꯖꯤꯛꯀꯥꯟꯗꯤ ꯇꯥꯕ꯭ꯔꯥ ꯈꯪꯗꯦ
ꯍꯧꯖꯤꯛ ꯀꯥꯟꯗꯤ ꯃꯥ ꯊꯕꯛꯁꯤꯟꯕꯅꯤ ꯇꯥꯔꯝꯣꯏꯅ
ꯎꯝ ꯃꯥꯅꯦ ꯍꫭꯏ
ꯅꯨꯡꯗꯤ ꯅꯨꯡꯉꯥꯏꯔꯕꯅꯤꯍꯦ ꯃꯥꯅ ꯃꯥꯅ ꯑꯦꯗꯤꯁꯨꯍꯜ ꯃꯥꯅ ꯑꯦꯗꯤꯁꯨꯍ ꯃꯅꯤ ꯋꯥꯔꯤ ꯑꯩꯈꯣꯏꯅ ꯑꯍꯥꯟꯕ ꯇꯥꯕ ꯀꯥꯟꯗꯗꯤ ꯑꯩꯈꯣꯏꯅꯗꯤ ꯍꯥꯏꯒꯅꯤꯕ ꯑꯁ ꯀꯔꯤꯕꯤꯠꯇ ꯑꯗꯨꯕꯨꯅ ꯇꯥꯕ꯭ꯔꯥ ꯍꯥꯏ ꯀꫭꯟꯅ ꯇꯥꯔꯛꯄ ꯄꯄ ꯃꯇꯝꯗꯗꯤ
ꯎꯝ ꯑꯗꯨꯅꯦ ꯑꯩꯁꯨ ꯍꯥꯟꯅ ꯑꯃꯨꯔꯛ ꯇꯥꯕ ꯑꯃ ꯂꯩꯔꯦ ꯑꯁꯤꯗꯣ ꯇꯥꯈ꯭ꯔꯕ꯭ꯔꯥ ꯅꯪ ꯌꯥꯝ ꯅꯨꯡꯉꯥꯏꯌꯦ ꯑꯩꯉꯣꯟꯗꯗꯤ ꯑꯩꯅ ꯐꯥꯔꯁ ꯂꯣꯏꯕ ꯐꯥꯎ ꯇꯥꯕꯗꯨ ꯁꯤꯅꯦ
ꯑ ꯑꯩꯁꯦ ꯑꯩꯒꯤꯔꯣ ꯍꯥꯏꯕꯗꯨ ꯌꯦꯡꯈ꯭ꯔꯕ꯭ꯔꯥ ꯑꯥ ꯇꯥꯈ꯭ꯔꯕ꯭ꯔꯥ
ꯑꯥ ꯇꯥꯈ꯭ꯔꯦ ꯑꯩꯁꯦ ꯑꯩꯒꯤꯔ ꯇꯥꯈ꯭ꯔꯦ ꯀꯨꯏꯔꯦꯗ ꯑꯗꯨ ꯇꯥꯕꯗꯤ
ꯍꯣꯏ ꯑꯗꯨꯗꯨ ꯑꯗꯨꯗꯨ ꯑꯗꯨ ꯉꯥꯛ ꯑꯗꯨꯅꯤ ꯑꯩꯅ ꯐꯖꯅ ꯇꯥꯕꯗꯣ ꯑꯗꯨꯁꯨ ꯏꯃꯥꯒ ꯏꯕꯥꯅꯤ ꯑ ꯀꯩꯅꯣꯗ ꯆꯤꯡꯗ ꯂꯧꯇꯧꯕ ꯄꯥꯝ ꯇꯧꯕ ꯀꯥꯟꯗꯕꯣ
ꯎꯝ
ꯑꯗꯨ ꯇꯥꯕꯗꯣ ꯑꯁ ꯌꯥꯝ ꯅꯨꯡꯉꯥꯏꯌꯦ ꯑꯗꯨꯗꯤ ꯑꯗꯨꯅ ꯑꯍꯥꯟꯕꯅꯦ ꯂꯣꯏꯕ ꯐꯥꯎ ꯇꯥꯕꯗꯣ
ꯎꯨꯝ
ꯑꯗꯨꯒ ꯀꯩꯅꯣꯁꯨ ꯑꯗꯨꯝ ꯇꯥ ꯀꯩꯅꯣꯁꯨ ꯈꯔꯗꯤ ꯇꯥꯏꯌꯦ ꯑꯩꯒꯤ ꯁꯛꯊꯤꯕꯤ ꯍꯥꯏꯕꯗꯨ
ꯑꯥ ꯑꯩꯒꯤ ꯁꯛꯊꯤꯕꯤꯁꯨ ꯅꯨꯡꯉꯥꯏꯕꯅꯦ
ꯑꯗꯨꯗꯨ ꯋꯥꯔꯤꯒ ꯍꯤꯔꯣꯒꯗꯤ ꯆꯨꯅꯗ꯭ꯔꯦꯍꯦ ꯋꯥꯔꯤꯒ ꯈꯔ ꯆꯨꯅꯗꯦꯕ ꯍꯦꯔꯣ ꯍꯦꯔꯣꯏꯟꯗꯣ
ꯑꯥ ꯋꯥꯔꯤ ꯅꯨꯡꯉꯥꯏ ꯅꯨꯡꯉꯥꯏꯕ ꯂꯩꯕꯅꯤ ꯑꯩꯒꯤ ꯄꯤꯛꯇ꯭ꯔꯨ ꯍꯥꯏꯕ꯭ꯔꯥ ꯑꯦ ꯑꯦꯂꯔꯖꯤ ꯚꯔꯁꯦꯁ ꯄꯤꯛꯇ꯭ꯔꯨ ꯍꯥꯏꯕ꯭ꯔꯥ
ꯑꯣ ꯑꯗꯨꯗꯨ ꯀꯔꯤꯒꯤ ꯊꯣꯛꯇꯕ꯭ꯔꯣ ꯑꯗꯨꯗꯨ
ꯑꯦ ꯐꯂꯤꯝ ꯔꯣ
ꯍꯣꯏ ꯑꯦꯄꯤꯁꯣꯠ ꯌꯥꯝꯅꯗꯤ ꯊꯣꯛꯈ꯭ꯔ ꯊꯣꯛꯈ꯭ꯔꯕꯗꯨꯠ
ꯑ ꯈꯔ ꯌꯥꯝ ꯊꯣꯛꯈ꯭ꯔꯦ ꯑꯗꯣ ꯈꯪꯗꯦ ꯃꯣꯏ ꯀꯔꯤ ꯇꯧꯕ꯭ꯔꯥ
ꯑꯗꯣ ꯃꯣꯏ ꯑꯁꯨꯃꯥꯏꯅ ꯇꯧꯒꯜꯂꯦꯀꯣ
ꯍꯣꯏ
ꯊꯣꯛꯂꯒ ꯐꯨꯜ ꯊꯣꯛꯄꯗꯣ ꯄꯥꯛ ꯂꯩꯇꯦꯕ ꯑꯗꯨꯝ ꯅꯠꯇꯦ ꯂꯩꯕ ꯑꯣꯏꯔꯁꯨ ꯀꯔꯤ ꯑꯣꯏꯔꯁꯨ ꯂꯩꯅꯉꯥꯏꯁꯨ ꯊꯣꯛꯇꯦꯕ ꯃꯣꯏꯗꯨ ꯑꯗꯨ ꯅꯨꯡꯉꯥꯏꯇꯦꯕ ꯌꯦꯡꯕ ꯂꯣꯏꯗ꯭ꯔꯗꯤ ꯋꯥꯈꯟꯗꯨ
ꯑꯗꯨꯅꯦ ꯑꯁ ꯅꯨꯡꯉꯥꯏꯔꯛꯄ ꯃꯇꯥꯡꯗꯅꯦ ꯃꯣꯏꯅ
ꯑꯗꯨꯅꯦ ꯑꯗꯨ ꯑꯗꯨ ꯑꯗꯨ ꯑꯦꯂꯔꯖꯤ ꯕꯣꯏ ꯍꯥꯏꯕꯁꯨ ꯑꯗꯨꯝ ꯌꯦꯡꯕ ꯅꯨꯡꯉꯥꯏꯌꯦꯕ ꯍꯦꯔꯣꯒ ꯑꯗꯨꯝ ꯑꯦꯛꯇꯤꯡ ꯄꯛꯑꯦ ꯑꯅꯤꯃꯛ
ꯎꯝ ꯍꯣꯏ ꯍꯣꯏ
ꯍꯦꯔꯣꯗꯨ ꯄꯛꯑꯦꯕ ꯑꯗꯨꯝ ꯁꯥꯎꯕꯒꯨꯝꯕ ꯉꯛꯇ ꯂꯩꯕꯗꯨ
ꯎꯝ
ꯍꯦꯔꯣꯏꯟꯖꯨ ꯑꯗꯨꯝ ꯃꯁꯛ ꯐꯖꯩꯌꯦ ꯌꯦꯡꯕ ꯅꯨꯡꯉꯥꯏꯌꯦ
ꯑ ꯃꯥꯏꯗꯣ ꯀꯔꯤ ꯍꯥꯏꯅꯤ ꯄꯤꯛꯇ꯭ꯔꯨꯒ ꯍꯥꯏꯕꯗꯨ ꯌꯥꯝ ꯆꯥꯟꯅꯩ ꯃꯥꯅ ꯀꯩꯅꯣ ꯁꯥꯕꯗꯣ ꯌꯥꯝ ꯄꯛꯆꯩ
ꯍꯣꯏ ꯃꯥꯒꯤ ꯑꯦꯛꯇꯤꯡꯒꯨꯝꯕꯗꯨ ꯌꯥꯝ ꯄꯛꯑꯦꯕ
ꯇꯤꯡ ꯃꯉꯣꯟꯗ ꯅꯨꯡꯉꯥꯏ
ꯑꯗꯣ ꯃꯥꯅ ꯃꯥꯅ ꯃꯉꯣꯟꯗ ꯄꯥꯝꯕ ꯅꯨꯄꯥꯁꯨ ꯑꯗꯨꯝ ꯅꯨꯄꯥ ꯊꯣꯛꯑꯦꯀꯣ
ꯎꯝ ꯎꯝ ꯍꯣꯏ
ꯍꯦꯔꯣ ꯈꯣꯏ ꯌꯨꯝꯗ ꯂꯩꯕꯗꯨ
ꯍꯣꯏ ꯑꯗꯨꯅ ꯐꯖꯩ ꯑꯗꯨ ꯑꯁ ꯅꯨꯡꯉꯥꯏꯇꯦꯀꯣ ꯃꯥꯅ ꯀꯞ
ꯑꯍꯣꯏ ꯃꯥꯗꯤ ꯂꯥꯟꯗꯤ ꯂꯥꯟꯗꯕꯅꯦꯍꯦ ꯃꯥꯅꯗꯤ ꯌꯥꯝ ꯄꯥꯝꯖꯕꯅꯦ
ꯎꯝ ꯑꯗꯨꯕꯨ ꯎꯄꯥꯏ ꯂꯩꯇꯕ ꯍꯥꯏꯗꯨꯅꯤ
ꯑꯁ ꯅꯨꯡꯗꯥꯡꯖꯦꯀꯣ ꯏꯔꯨꯔꯗꯤ ꯇꯨꯝꯕ ꯅꯨꯡꯉꯥꯏꯌꯦ ꯏꯔꯨꯗꯗꯤ ꯅꯨꯡꯉꯥꯏꯇꯦ ꯉꯁꯤꯁꯦ ꯏꯔꯨꯅꯉꯥꯏ ꯌꯥꯝ ꯇꯟꯒ꯭ꯔꯕ
ꯏꯔꯨꯅꯤꯡꯉꯥꯏ ꯃꯇꯝ ꯐꯪꯗ꯭ꯔꯤ ꯑꯩ ꯍꯧꯖꯤꯛ ꯈꯛꯇ ꯆꯥꯛ ꯆꯥ ꯇꯣꯛꯄꯗ ꯉꯥꯏꯔꯤ ꯉꯁꯥꯏꯗꯒꯤ ꯑꯉꯥꯡꯈꯩꯒꯤ ꯍꯣꯝꯋꯥꯛ ꯎꯝ ꯁꯦꯝꯃꯒ ꯂꯩꯕꯅꯦ ꯑꯁ ꯌꯨꯝ ꯌꯧꯔꯁꯨ ꯍꯧꯖꯤꯛꯇꯤ ꯁ꯭ꯀꯨꯜ ꯑꯃꯨꯛ ꯀꯥꯕ ꯍꯧꯔ ꯄꯣꯊꯥꯕ ꯃꯇꯝ ꯐꯪꯗ꯭ꯔꯦ
ꯍꯣꯏ ꯇꯨꯏꯁꯟꯁꯨ ꯑꯃꯨꯛꯒ ꯂꯧꯕꯅꯤꯅ ꯅꯪꯗꯤ ꯋꯥꯔꯝꯒꯅꯤ
ꯎꯝ
ꯑꯩ ꯉꯥꯏꯍꯥꯛꯇꯪ ꯅꯨꯡꯗꯥꯡ ꯇꯨꯏꯁꯟ ꯂꯧꯕ ꯐꯥꯎꯕ ꯌꯥꯝ ꯋꯥꯕ ꯀꯥꯟꯗ
ꯎꯝ
ꯑꯩꯗꯤ ꯇꯟꯕ ꯅꯨꯃꯤꯠꯇꯤ ꯑꯗꯨꯝ ꯂꯧꯔꯒ ꯇꯥꯛꯇꯕꯁꯨ ꯂꯩꯌꯦ ꯂꯧꯗꯕꯗꯤ ꯌꯥꯗꯕꯅꯤ
ꯑꯦ
ꯇꯧꯕꯅꯤ ꯑꯗꯨꯃꯥꯏꯅ ꯄꯥꯎ ꯍꯥꯏꯅ ꯊꯂꯝꯂꯒꯀꯣ ꯑꯗꯨꯝ ꯐꯣꯟ ꯌꯦꯡꯂꯒ ꯂꯩꯕꯒꯨꯝꯕꯗꯣ ꯌꯥꯝ ꯇꯧꯋꯦ
ꯑꯝ ꯐꯩꯅꯦ ꯑꯩꯈꯣꯏꯗꯤ ꯑꯗꯨꯁꯨ ꯌꯥꯗꯦꯗꯣ ꯑꯩꯈꯣꯏꯗꯤ ꯎꯄꯥꯏ ꯂꯩꯇꯦ
ꯅꯪꯗꯤ ꯑꯆꯧꯕꯒꯨꯝꯕꯁꯨ ꯌꯥꯎꯕ꯭ꯔꯣ
ꯑꯥ ꯑꯆꯧꯕꯗꯤ ꯌꯥꯎꯗꯦ ꯑꯉꯥꯡ ꯈꯛꯇꯅꯦ ꯑꯉꯥꯡ ꯈꯛꯇꯅꯦ ꯍꯥꯏꯔꯖꯨ ꯀꯥꯗꯥꯏꯗꯒꯤ ꯑꯉꯥꯡꯅꯦꯅ ꯋꯥꯔꯤꯗꯨꯅꯤ
ꯃꯥꯅꯦ
ꯋꯥꯗꯤ ꯋꯥꯏꯒꯦꯒ ꯑꯩꯈꯣꯏꯁꯦ
ꯔꯦꯡ ꯂꯧꯕꯗꯤ ꯌꯥꯎꯗꯕ꯭ꯔꯣ
ꯔꯦꯡ ꯂꯧꯕ ꯌꯥꯎꯋꯦ ꯍꯟꯗꯛ ꯑꯉꯥꯡ ꯎꯝ ꯑꯃꯅ ꯔꯦꯡ ꯁꯦꯀꯦꯟꯗ ꯂꯥꯛꯑꯦ ꯑꯃꯅ ꯑꯩꯠꯇꯠꯇ ꯂꯥꯛꯑꯦ ꯑꯗꯨꯒ ꯈꯔꯅ ꯏꯂꯥꯚꯦꯟ ꯂꯥꯛꯄꯁꯨ ꯌꯥꯎꯋꯦ ꯁꯚꯦꯟ ꯂꯥꯛꯄꯁꯨ ꯌꯥꯎꯋꯦ
ꯎꯝ
ꯁꯕꯖꯦꯛ ꯃꯉꯥ ꯐꯦꯜ ꯇꯧꯕꯁꯨ ꯌꯥꯎꯋꯦ ꯑꯩꯅ ꯉꯁꯥꯏ ꯏꯕ ꯄꯥꯕ ꯊꯣꯛꯇꯕ ꯑꯉꯥꯡ ꯑꯅꯤꯗꯣ ꯑꯁ ꯁꯕꯖꯦꯛ ꯁꯕꯖꯦꯛ ꯃꯔꯤ ꯐꯦꯜ ꯑꯣꯏꯔꯛꯄ ꯍꯩꯖꯦ ꯑꯁ ꯀꯥꯞꯅꯤꯡꯕꯖꯥꯠꯅꯦ
ꯍꯣꯏ ꯑꯗꯨꯅꯦ ꯇꯥꯔꯔꯒꯀꯣ ꯅꯨꯡꯉꯥꯏꯇꯦꯕ ꯑꯗꯨꯗꯣ
ꯑꯥ
ꯑꯃꯨꯛꯀꯥ ꯃꯣꯏꯁꯨ ꯂꯧꯍꯟꯅꯤꯡꯉꯦꯕ ꯑꯗꯨꯝ ꯐꯦꯜ ꯑꯃ ꯑꯣꯏꯗ꯭ꯔꯁꯨꯀꯣ ꯑꯗꯨꯝ
ꯑꯥꯏ
ꯇꯥꯛꯄꯒꯤ ꯆꯥꯡꯗ ꯂꯧꯔꯒ꯭ꯔꯗꯤ ꯐꯕꯀꯣ
ꯍꯣꯏ ꯅꯨꯡꯉꯥꯏꯇꯕꯖꯥꯅꯤ ꯑꯦ ꯑꯗꯨ ꯑꯃꯨꯛꯀꯥ ꯃꯣꯏ ꯃꯣꯏꯅ ꯂꯧꯗ꯭ꯔꯁꯨ ꯑꯃꯨꯛ ꯑꯂꯧꯕ ꯈꯣꯏꯒꯤ ꯈꯜꯂꯒꯗꯤ ꯑꯃꯨꯛꯁꯨ ꯅꯨꯡꯉꯥꯏꯕ
ꯍꯣꯏ
ꯅꯨꯡꯉꯥꯏꯇꯕꯖꯥꯠꯅꯤ ꯃꯣꯏꯒꯤ